ꯌꯥꯝ ꯊꯦꯡꯉꯦ ꯄꯥꯈꯠꯄ
ꯑꯩꯉ ꯍꯧꯖꯤꯛ ꯃ ꯂꯥꯛꯄ
ꯀꯩꯗꯧꯔꯤꯅꯣ
ꯍꯧꯖꯤꯛ ꯈꯔꯗ ꯀꯣꯜ ꯇꯧꯔꯒ ꯇꯧꯕ ꯇꯧꯔꯒ ꯊꯃꯒ ꯂꯩꯕꯅꯦ ꯍꯥꯏꯗꯤ
ꯀꯩ ꯏꯟꯁꯥꯡ ꯆꯥꯕꯤꯈ꯭ꯔꯦ ꯅꯣꯏ
ꯂꯐꯣꯏ ꯊꯔꯣꯛ ꯆꯝꯐꯨꯠ ꯑꯗꯨꯒ ꯌꯦꯟ ꯃꯀꯣꯛ ꯃꯈꯣꯡ ꯊꯣꯡꯕ
ꯀꯩ ꯀ ꯌꯥ ꯀ ꯄꯤꯗꯣꯏ
ꯑꯩꯈꯣꯏꯅ ꯂꯧꯕ ꯅꯠꯇꯦ ꯃꯈꯥꯗ ꯂꯩꯕ ꯅꯨꯄꯥ ꯑꯁꯤ ꯅꯝꯆꯩꯒ ꯃꯣꯏꯅ ꯄꯨꯔꯛꯑꯒ ꯆꯥꯃꯤꯟꯅꯁꯤ ꯍꯥꯏꯅ ꯆꯥꯃꯤꯟꯅꯕꯅꯤꯗ
ꯑꯣ ꯑꯁꯤ ꯑꯁꯤꯗꯤ ꯑꯩꯈꯣꯏꯅ ꯀꯩꯅꯣ ꯀꯔꯤ ꯍꯥꯏꯕ꯭ꯔꯥ ꯕꯤꯟꯁꯒꯤ ꯃꯅꯥꯗꯣ ꯆꯥꯏꯌꯦ ꯑꯗꯨꯒ ꯌꯦꯔꯨꯝ ꯉꯧꯕ
ꯌꯦ ꯔꯣꯝꯁꯦ ꯍꯟꯗꯛꯁ ꯌꯥꯝ ꯇꯥꯡꯉꯤꯅꯦ ꯀꯌꯥ ꯀꯌꯥ ꯄꯤꯒꯦꯅꫭꯏꯗ
ꯌꯥꯡꯈꯩꯒꯤ ꯃꯉꯥ
ꯑꯁ ꯇꯔꯥ ꯇꯔꯥ ꯀꯣꯏꯁꯨ
ꯑꯗꯨꯅꯦ ꯍꯌꯦꯡ ꯌꯥꯝ ꯇꯥꯡꯉꯦ ꯉꯁꯤꯗꯤ ꯊꯕꯛ ꯆꯠꯄ꯭ꯔꯥ
ꯊꯕꯛ ꯆꯠꯂꯦ ꯍꯣꯏ ꯅꫭꯗꯤ ꯀꯣꯂꯦꯁ ꯆꯠꯄ꯭ꯔ
ꯑ
ꯀꯣꯂꯦꯖꯀꯤ ꯇꯥꯏꯃꯤꯡꯁꯦ ꯀꯌꯥꯗꯒꯤ ꯀꯌꯥ ꯐꯥꯎꯔꯅꯣ
ꯇꯦꯟ ꯇꯔꯥꯗꯒꯤꯅ ꯄꯨꯡ ꯑꯅꯤ ꯑꯅꯤ ꯃꯈꯥꯏ ꯑꯗꯨꯒꯗꯨꯕꯥ
ꯄꯔꯦꯠꯗꯤ ꯀꯌꯥ
ꯄꯦꯔꯦꯠꯅ ꯃꯔꯤ ꯄꯨꯡ ꯑꯃ ꯑꯃꯅꯦꯕ ꯄꯦꯔꯦꯠ ꯑꯃꯗ
ꯏ ꯕꯣꯔꯤꯡ ꯌꯥꯝ ꯆꯨꯔꯣ
ꯋꯥꯕꯖꯥꯅꯤ ꯄꯨꯡ ꯑꯣꯖꯥ ꯈꯔꯗꯤ ꯄꯨꯡ ꯑꯃ ꯃꯈꯥꯏ ꯂꯧꯕ ꯌꯥꯎꯋꯤ
ꯏꯁ ꯃꯣꯏꯁꯨ ꯋꯥꯔꯝꯒꯅꯤ ꯕꯣꯔꯤꯡ ꯌꯥꯝ ꯑꯣꯏꯔꯝꯒꯅꯤ ꯃꯣꯏ
ꯕ꯭ꯔꯦꯛ ꯄꯤꯗ ꯄꯤꯗ ꯇꯧꯕꯅꯦꯕ ꯃꯣꯏꯗꯣ ꯑꯗꯨꯗꯒꯤ ꯋꯥꯕꯁꯤꯗꯤ
ꯁꯥꯗ꯭ꯔꯣ ꯑꯁ ꯐꯦꯡꯁꯨ ꯌꯥꯎꯗꯕꯅꯤꯅ ꯁꯥꯏꯌꯦ ꯐꯗꯤꯁ
ꯏꯪꯉꯦ ꯑꯩꯈꯣꯏꯗꯤ ꯅꯨꯡꯗꯥꯡ ꯅꯨꯡꯗꯥꯡꯗꯗꯤ ꯁꯥꯗꯦ ꯁꯤꯗ ꯅꯨꯡꯊꯤꯜ ꯈꯛꯇꯅꯦ ꯁꯥꯕꯗꯣ ꯀꯃꯥꯏ ꯀꯃꯥꯏ ꯇꯧꯔꯤꯒꯦ ꯅꯣꯏ ꯎ
ꯀꯩꯁꯨ ꯇꯧꯗꯦ ꯑꯗꯨꯝ ꯂꯩꯕꯅꯦ ꯈꯪꯗ꯭ꯔꯦ ꯃꯥꯏ ꯃꯥꯏ ꯇ ꯑꯁꯣ
ꯌꯨꯝ ꯌꯨꯝꯗꯒꯤ ꯗꯤꯀꯣꯜ ꯇꯧꯔꯛꯇ꯭ꯔꯣ
ꯇꯔꯛꯇꯦ ꯀꯩꯍꯥꯏꯒꯦ
ꯇꯧꯔꯛꯇ꯭ꯔꯣ ꯍꯥꯏꯕꯅꯤꯗ ꯑꯩ ꯑꯩꯉꯣꯟꯗꯒꯤ ꯏꯃꯥ ꯌꯥꯝ ꯇꯣꯏꯅ ꯀꯥꯎ ꯇꯧꯔꯛꯑꯦ
ꯑ ꯑꯩꯕꯣ ꯈꯪꯕ꯭ꯔ ꯑꯗꯨ
ꯍꯪꯉꯦ ꯅꯆꯦꯅ ꯇꯧꯕ ꯊꯕꯛꯁꯦ ꯀꯔꯤ ꯊꯕꯛꯅꯣꯃ ꯑꯗꯨ ꯊꯕꯛꯇꯣ ꯅꯨꯡꯉꯥꯏꯈ꯭ꯔꯗꯤ ꯑꯃꯨꯛ ꯑꯃ ꯊꯤꯔꯒ ꯇꯧꯕꯁꯨ ꯌꯥꯕꯅꯤ ꯑꯗꯨꯃꯥꯏꯅ ꯍꯥꯏ
ꯀꯅ ꯊꯕꯥꯛ ꯇ ꯊꯤꯗꯤ ꯊꯤꯔꯒ ꯂꯥꯛꯏꯕꯅꯦꯕ ꯏꯟꯇꯔꯚꯤꯌꯨꯁꯦ ꯑꯍꯨꯝꯔꯛꯇꯤ ꯍꯥꯏꯔꯛꯄꯅꯦꯕ ꯑꯗ ꯃꯐꯝꯗ ꯈꯔ ꯂꯥꯞꯄꯒꯨꯝꯕ ꯑꯗꯨꯒ ꯃꯇꯝꯁꯦ ꯂꯣꯏꯕ ꯃꯇꯝꯗꯣ ꯈꯔ ꯊꯦꯡꯕꯒꯨꯝꯕ ꯇꯧꯕꯒꯤꯀꯣ ꯑꯩꯗꯣ ꯏꯟꯇꯔꯚꯤꯌꯨꯒꯤꯗꯤ ꯑꯣꯐꯤꯁ ꯊꯦꯡꯅꯕ ꯇꯧꯔꯛꯑꯦꯕ ꯑꯗ ꯑꯩꯅ ꯂꯥꯛꯄ ꯁꯪꯉꯔꯣꯏ ꯂꯥꯛꯅꯤꯉꯥꯏ ꯌꯥꯔꯔꯣꯏ ꯑꯗꯨꯝ ꯑꯩꯅ ꯑꯗꯨꯝ ꯑꯦꯛꯁꯀ꯭ꯌꯨꯁꯇꯣ ꯍꯥꯏꯕꯤꯌ ꯊꯤꯗꯤ ꯊꯤꯔꯥꯕꯅꯤꯗ ꯐꯪꯗꯦ ꯄꯔ꯭ꯊꯅꯥ ꯇꯧꯕꯤꯔꯣ
ꯄꯩꯁꯥ ꯈꯔ ꯌꯥꯝꯕ ꯈꯔ ꯌꯥꯝꯕꯗꯣ ꯇꯧꯔꯣ
ꯐꯪꯅꯤꯡꯉꯥꯏ ꯅꯣꯏꯅ ꯐꯖꯅ ꯂꯥꯏ ꯈꯨ꯭ꯔꯨꯝꯕꯤꯔꯣ
ꯈꯣꯏꯔꯝꯕꯤꯒꯦ ꯑꯗꫭ꯫
ꯐꯪꯔꯗꯤ ꯐꯪꯔꯗꯤ ꯅꯣꯏꯒꯤꯁꯨ ꯄꯤꯔꯛꯀꯦꯅꯦ ꯐꯪꯗꯕꯗꯨꯅꯤ ꯀꯩ ꯄꯤꯗꯣꯏꯅꯣ ꯈꯪꯗꯔꯦ꯫ ꯄꯩꯁꯥ ꯌꯥꯎꯗ꯭ꯔꯗꯤ꯫
ꯐꯪꯗ꯭ꯔꯤꯕ ꯅꯪꯒꯤ ꯇꯨꯂꯣꯞ꯫ ꯇꯤ꯫
ꯁꯦꯇꫪꯗꯦꯗ ꯌꯦꯡꯒꯦ ꯍꯥꯏꯌꯦ ꯁꯦꯇꫪꯗꯦꯗ ꯂꯥꯛꯑꯒ꯫ ꯎꯝ ꯀꯩ ꯍꯥꯏ ꯑꯁ ꯀꯛꯅꯤꯡꯉꯥꯏ ꯃꯥꯜꯂꯦ ꯑꯦꯄ꯭ꯔꯤꯜꯒꯤ ꯊꯥꯁꯨ ꯁꯨꯇꯤ ꯌꯥꯃꯟꯕꯒꯤ꯫ ꯐꯖꯅ ꯍꯥꯏꯕꯤꯗꯦ ꯁꯥ꯫ ꯑꯗꯨꯖꯨ ꯈꯪꯗꯦ꯫
ꯅꯍꯥꯟ ꯅꯍꯥꯟꯗ ꯅꯥꯏꯀꯥ ꯅꯥꯏꯛ꯫ ꯀꯥꯗꯒꯤ꯫ ꯀꯩꯅꯣꯛ
ꯑ
ꯑ ꯃꯣꯏꯗꯣ ꯌꯥꯝ ꯐꯩꯌꯦ ꯐꯥꯔꯁ ꯑꯣꯗꯔ ꯇꯧꯕꯒꯤꯔꯥ ꯈꯪꯗꯦ ꯒꯤꯐ ꯇꯣ ꯌꯥꯝꯃꯦꯕ
ꯀ
ꯒꯤꯐꯇꯨ ꯐꯦꯁ ꯋꯥꯁ ꯐꯦꯁ ꯋꯥꯁ ꯅꯥꯏꯀꯥ ꯏꯁꯀꯤꯟꯒꯤ ꯐꯦꯁ ꯋꯥꯁ ꯑꯃꯅꯦ ꯇꯣꯅꯔ ꯑꯅꯤ ꯃꯆꯥ ꯃꯆꯥ ꯑꯅꯤ ꯌꯥꯎꯔꯛꯑꯦ ꯑꯗꯨꯒ ꯗꯤꯔꯣꯁꯟ ꯑꯃ ꯑꯗꯨꯒ ꯕꯣꯗꯤ ꯋꯥꯁ ꯑꯃ
ꯑꯗꯨꯗꯨ ꯀꯌꯥ ꯇꯣꯇꯥꯜ
ꯑꯗꯨꯒ ꯑꯩꯈꯣꯏꯅ ꯀꯛꯄ ꯄꯣꯠ ꯆꯩꯗꯤ ꯁꯦꯔꯥꯝ ꯑꯃꯅꯦ ꯄꯂꯝꯒꯤꯁ ꯍꯔꯣꯝꯗꯣ ꯑꯃꯅꯦ ꯑꯗꯨꯒ
ꯑꯗꯨ ꯀꯌꯥꯒꯤꯅꯣ ꯍꯥꯏꯕ
ꯑꯣ ꯊꯥꯎꯖꯟ ꯋꯥꯟ ꯊꯥꯎꯖꯟ ꯀꯔꯤꯔꯥ ꯆꯪꯕꯅꯦ ꯋꯥꯟ ꯊꯥꯎꯖꯟ ꯇꯨ ꯍꯟꯗ꯭ꯔꯦꯠ
ꯏꯁ ꯑꯗꯨꯃꯥꯏꯅ ꯀꯥꯞꯄꯒꯤꯅꯦ ꯐꯔꯤ ꯒꯤꯐ ꯂꯥꯛꯄꯗ ꯀꯅꯥ ꯀꯅꯥꯒꯤꯔꯣ ꯅꯪ ꯅꯪꯒꯤ ꯈꯛꯇꯔ
ꯅꯠꯇꯦ ꯑꯩ ꯏꯆꯦ ꯄꯄꯥꯒꯤꯅꯦꯕ
ꯑꯩꯗꯤ ꯀ꯭ꯔꯤꯝ ꯇꯩꯅꯤꯡꯉꯥꯏ ꯐꯥꯎ ꯂꯩꯇꯦꯅꯦ
ꯄꯂꯝ ꯄꯂꯝꯒꯤ ꯁꯟꯁꯀ꯭ꯔꯤꯟ ꯑꯃ ꯌꯥꯎꯔꯦ ꯃꯣꯏꯆꯨꯔꯥꯏꯖꯔ ꯑꯃ ꯌꯥꯎꯔꯦ ꯁꯟꯁꯀ꯭ꯔꯤꯟꯗꯣ ꯑꯅꯤꯅꯦꯕ ꯀꯛꯄꯗꯨꯒꯣ ꯑꯩꯒꯤ ꯑꯃ ꯀꯛꯄꯤꯕꯅꯦꯕ ꯃꯥꯅ ꯁꯟꯁꯀ꯭ꯔꯤꯟ ꯑꯅꯤꯅꯦ ꯄꯂꯝꯥꯟ ꯃꯣꯏꯆꯨꯔꯥꯏꯖꯔ ꯑꯃꯅꯦ ꯑꯗꯨꯒ ꯁꯦꯔꯝꯅꯦ
ꯑꯗꯨꯗ ꯑꯩꯒꯤꯁꯨ ꯀꯛꯄꯤꯌꯨꯅꯦ ꯑꯩꯒꯤ ꯑꯦꯀꯥꯎꯗ ꯀꯃꯥꯏꯅ ꯀꯛꯇꯣꯏꯅꯣ
ꯅꯪ ꯀꯛ
ꯐꯁ ꯐꯥꯁ ꯑꯣꯗꯔ ꯇꯔꯗ ꯒꯤꯐ ꯑꯇꯣꯞꯄ ꯀꯝꯄꯜꯁꯔꯤ ꯑꯣꯏꯕ꯭ꯔꯥ ꯍꯥꯏꯕ
ꯎꯝ ꯀꯝꯄꯜꯁꯔꯤꯅꯦ ꯒꯤꯐꯇꯣ ꯑꯩꯈꯣꯏꯅ ꯆꯨꯁ ꯇꯧꯕꯁꯨ ꯌꯥꯏꯑꯕꯀꯣ ꯑ
ꯑꯗꯨ ꯀꯌꯥ ꯀꯌꯥ ꯏꯁꯄꯦꯟ ꯇꯧꯅꯤꯉꯥꯏ
ꯈꯪꯗꯩ ꯑꯗꯨꯝ ꯐꯥꯔꯁ ꯑꯣꯗꯔꯗ ꯑꯗꯨꯝ ꯒꯤꯐ ꯂꯥꯛꯄ ꯃꯥꯂꯦꯒꯤ ꯕꯤꯖ ꯁꯤꯗ ꯑꯗꯨꯨꯝ ꯁꯪꯅꯕ ꯅꯨꯄꯤꯁꯨ ꯇꯧꯋꯦꯕꯀꯣ ꯃꯥꯗꯣ ꯑꯗꯨ ꯗꯣꯠ ꯏꯟ ꯀꯤꯅꯦꯕ ꯃꯥꯅ ꯀꯛꯄꯗꯣ ꯁꯟꯁꯀ꯭ꯔꯤꯟꯗꯣ ꯑꯃꯈꯛꯇꯅꯦꯕ ꯀꯛꯄꯗꯣ ꯑꯗꯨꯒ ꯒꯤꯐ ꯏꯗꯨꯅꯥ ꯖꯣꯁ ꯕꯌꯨꯇꯤꯒꯤ ꯀꯩꯅꯣ ꯀꯣꯔꯤꯌꯥꯒꯤ ꯀꯩꯅꯣ ꯌꯥꯎꯕꯗꯨ ꯑꯗꯨꯅꯦꯕ ꯒꯤꯐ ꯅ ꯇꯥꯡꯉꯦꯕ
ꯑꯣ ꯑꯗꯣ ꯀꯌꯥ ꯏꯁꯄꯦꯟ ꯇꯧꯅꯤꯡꯉꯥꯏ ꯍꯥꯏꯕ
ꯂꯩꯇꯦ ꯁ꯭ꯄꯦꯟ ꯇꯧ
ꯑꯦꯅꯤ ꯄ꯭ꯔꯣꯗꯛ ꯍꯥꯏꯕꯗꯤ ꯕꯤꯂꯣ ꯋꯥ ꯋꯥ ꯊꯥꯎꯖꯟ ꯑꯣꯏꯔꯗꯤ ꯒꯤꯐꯇꯣ ꯈꯔ ꯑꯍꯣꯡꯕꯗꯣ ꯂꯥꯛꯀꯦꯔꯥ ꯅꯠꯇ꯭ꯔꯒ ꯋꯥꯟ ꯊꯥꯎꯖꯟ ꯑꯣꯏꯔꯗꯤ ꯒꯤꯐꯇꯣ ꯈꯔ ꯇꯥꯡꯕ ꯂꯥꯛꯀꯦꯔꯥ ꯍꯥꯏꯕꯒꯤ ꯀꯟꯗꯤꯁꯟ ꯇꯔꯥꯝ ꯀꯁ
ꯈꯪꯗꯦ ꯑꯗꯨꯗꯤ ꯑꯗꯨ ꯃꯥꯅ ꯇꯧꯕꯗꯤ ꯗꯣ ꯏꯟꯀꯤꯗꯣ ꯊ꯭ꯔꯤ ꯍꯟꯗ꯭ꯔꯦꯠ ꯀꯩꯅꯣ ꯁꯝ ꯊꯦꯡꯅꯦꯕ ꯑꯗꯨꯒ ꯃꯥꯅ ꯀꯛꯄ ꯃꯥꯒꯤ ꯄꯣꯠ ꯆꯩꯗ ꯌꯥꯎꯔꯛꯀꯗꯕ ꯒꯤꯐ
ꯑꯣ ꯑꯗꯨꯗ ꯑꯩꯁꯨ ꯆꯥꯎ ꯇꯥꯔꯒ ꯀꯥꯛꯄ ꯇꯥꯔꯦ꯫ ꯀ꯭ꯔꯤꯝ ꯐꯥꯎ ꯇꯩꯅꯤꯡꯉꯥꯏ ꯌꯥꯎꯔꯛꯇ꯭ꯔꯦ ꯑꯩꯁꯦ ꯅꯍꯥꯟ ꯃꯜꯂꯤꯌꯣ ꯑꯗꯨ ꯇꯩꯔꯒꯥ ꯂꯩꯕꯅꯤ꯫
ꯄꯣꯠ ꯆꯩꯗꯣ ꯂꯥꯛꯇꯦꯕ ꯍꯥꯏꯗꯤ ꯒꯥꯔꯤꯗꯣ ꯐꯖꯅ ꯆꯠꯇꯕꯅꯤꯅꯀꯣ ꯃꯥꯒꯤꯁꯨ ꯗꯦꯂꯤꯕꯔꯤꯗꯣ ꯂꯥꯛ ꯇꯔꯤꯌꯦ
ꯑꯗꯨ ꯗꯤꯂꯤꯚꯔꯤꯒꯤ ꯃꯇꯥꯡꯁꯦ ꯀꯨꯏꯔꯅꯤ ꯑꯗꯨꯗꯤ ꯏꯔꯥꯡꯅ꯫
ꯀꯨꯏꯔꯦꯕ ꯃꯥꯒꯤꯗꯣ ꯍꯦꯜꯂꯦꯕ ꯅꯨꯃꯤꯠꯇꯨ ꯫
ꯑꯗ ꯄꯥꯒꯦꯗꯣ ꯌꯨꯝꯗ ꯊꯥꯈ꯭ꯔꯕ꯭ꯔꯥ?
ꯊꯈꯔ꯭ꯦ ꯅꯍꯥꯟ ꯑꯁꯤ ꯑꯩꯈꯣꯏ ꯀꯩꯅꯣ ꯏꯌꯥꯝꯕ ꯒꯥꯔꯤ ꯑꯃ ꯂꯥꯛꯄ ꯃꯇꯝꯅꯗ ꯊꯥꯈ꯭ꯔꯕꯅꯦꯕ ꯉꯁꯤꯅ ꯂꯥꯛꯑꯦ ꯍꯥꯏꯕꯅꯦ꯫
ꯑꯗꯨ ꯅꯪꯒꯤꯗꯣ ꯀꯔꯤ - ꯀꯔꯤ ꯊꯝꯂꯝꯃꯦ ꯍꯥꯏꯕ
ꯑꯩꯒꯤꯁꯦ ꯇꯣꯟꯅꯔ ꯃꯆꯥ ꯄꯤꯛꯄ ꯀꯩꯅꯣ ꯑꯦꯛꯁꯄꯣꯂꯤꯌꯔ ꯀꯔꯤꯔꯥ ꯑꯃ ꯄꯤꯛꯄ ꯌꯥꯎꯋꯦ ꯑꯗꯨꯒ ꯕꯣꯗꯤ
ꯇꯥꯗꯔ꯭ꯦ ꯫ ꯅꯦꯠꯋꯥꯛ ꯅꯨꯪꯉꯥꯏꯇꯥꯕꯥꯒꯤꯔ? ꯍꯂꯣ! ꯅꯪꯒꯤ ꯈꯣꯟꯖꯦꯜꯗꯣ ꯇꯗꯦ꯫ ꯇꯥꯕꯔꯥ? ꯍꯜꯂꯣ ꯑ ꯍꯧꯖꯤ ꯇꯥꯥꯔꯦ꯫
ꯀꯩꯅꯣ ꯑꯩꯒꯤ ꯐꯣꯟꯗꯣ ꯑꯃꯨꯛ ꯃꯊꯟꯇ ꯏꯁ꯭ꯂꯤꯞ ꯃꯣꯠꯇꯣ ꯑꯣꯟ ꯇꯧꯈ꯭ꯔꯕ ꯄꯨꯡ ꯇꯔꯥ ꯍꯦꯟꯅ ꯇꯥꯔꯦ꯫
ꯄꯨꯡ ꯇꯔꯥ ꯇꯥꯔꯦꯕ ꯑꯁ ꯊꯦꯡꯉꯦ ꯉꯁꯤꯁꯦ ꯁꯥꯕꯒꯤ ꯇꯨꯝꯕ꯭ꯔꯥ ꯍꯧꯖꯤꯛ ꯀ꯭ꯔꯤꯝꯁꯨ ꯂꯧꯅꯤꯡꯉꯥꯏ ꯂꯩꯑ ꯀꯔꯤ- ꯀ꯭ꯔꯤꯝꯅꯣ ꯌꯥꯝ ꯂꯧꯅꯤꯡꯉꯥꯏ ꯂꯩꯌꯦ ꯑꯩꯁꯦ ꯄꯩꯁꯥ ꯂꯩꯇꯕꯒꯤꯅꯤ꯫
ꯂꯩꯅꯤꯡꯕꯗꯤ ꯌꯥꯝ ꯂꯩꯕꯅꯦ ꯑꯗꯣ
ꯁꯦꯀꯦꯟ ꯍꯦꯟ ꯐꯥꯎ ꯂꯩꯅꯤꯉꯥꯏ ꯁꯦꯀꯦꯟ ꯍꯦꯟꯁꯨ ꯌꯦꯡꯅꯤꯡꯉꯥꯏ ꯆꯠꯅꯤꯡꯉꯦ ꯑꯗꯨꯝ ꯄꯩꯁꯥ ꯑꯁ ꯑꯩꯈꯣꯏ ꯃꯅꯥꯛꯇꯀꯣ ꯑꯣꯐꯔ ꯃꯌꯥꯝ- ꯃꯌꯥꯝ ꯄꯤꯕ ꯏꯁꯇꯣꯔ ꯑꯃ ꯂꯩꯌꯦꯕ ꯁꯦꯀꯦꯟ ꯍꯦꯟꯒꯤ ꯕꯣꯁꯀꯤ ꯀꯂꯦꯛꯁꯟ ꯍꯥꯏꯔꯒ ꯏꯟꯁꯇꯥꯒ꯭ꯔꯥꯝꯁꯨ ꯊꯥꯒꯠꯅꯦ ꯁꯤꯌꯔ ꯂꯥꯏ ꯇꯧꯔꯒ ꯂꯥꯛꯑꯔꯗꯤ ꯗꯤꯁꯀꯥꯎꯟ ꯄꯤꯕꯅꯦꯕ꯫ ꯑꯗꯨꯗꯒꯤ ꯅꯍꯥꯟ ꯏꯆꯦꯅ ꯍꯥꯏꯕꯗꯣ ꯎꯝ ꯑꯗꯨ ꯎꯝ ꯑꯗꯨꯒꯤ ꯇꯣꯔꯅꯤꯕ꯫
ꯑꯗꯣ ꯈꯣꯡꯎꯞꯒꯨꯝꯕꯒꯨꯝꯕꯗꯤ ꯌꯥꯎꯗꯕ꯭ꯔꯣ?
ꯈꯣꯡꯎꯞꯇꯤ ꯌꯥꯎꯗꯦ ꯑꯗꯣ ꯕꯦꯒꯀꯨꯝꯕ ꯅꯨꯄꯤꯁꯤꯡꯒꯤ ꯗ꯭ꯔꯦꯁ ꯑꯗꯨ ꯂꯣꯏꯅꯗꯤ ꯌꯥꯎꯏꯕ ꯅꯨꯄꯥꯒꯤꯁꯨ ꯌꯥꯎꯏ ꯅꯨꯄꯥꯒꯤꯗꯣ ꯉꯁꯤꯒ ꯍꯌꯦꯡꯁꯦ ꯑꯣꯐꯔ ꯂꯩꯕꯗꯣ ꯐꯤꯐꯇꯤꯒ ꯐꯨꯔꯤꯠꯅꯦꯕ ꯐꯨꯔꯤꯠ ꯀꯥꯃꯦꯁ ꯀꯣ ꯀꯣꯔꯣꯃꯦꯜꯒꯨꯝꯕꯗ ꯐꯨꯔꯤꯠ ꯒꯥ ꯀꯔꯤ- ꯀꯔꯤꯂ ꯈꯪꯗꯦ ꯅꯨꯄꯥ ꯁꯤꯡꯗꯨ ꯐꯤꯐꯇꯤꯒ ꯋꯥꯟ ꯍꯟꯗ꯭ꯔꯦꯠꯀꯤꯗ ꯑꯣꯐꯔ ꯇꯥꯔꯒ ꯂꯩ
ꯗ꯭ꯌꯨꯂꯥꯂꯦꯟꯗꯁꯨ ꯁꯦꯀꯦꯟ ꯍꯦꯟꯗ ꯌꯥꯝ ꯐꯖ ꯐꯖꯕ ꯌꯥꯎꯋꯦ ꯈꯣꯡꯒ꯭ꯔꯥꯎꯅꯦ ꯐꯣꯔꯃꯦꯜꯅꯦ
ꯑꯩ ꯐꯣꯔꯃꯦꯜ ꯈꯣꯡꯒ꯭ꯔꯥꯎꯁꯦ ꯑꯃꯨꯛꯀꯥ ꯂꯧꯅꯤꯡꯕ ꯑꯗꯨꯒ ꯑ ꯈꯣꯡꯗ ꯍꯥꯞꯅꯤꯡꯉꯥꯏ ꯁꯦꯟꯗꯜꯁꯨ ꯂꯧꯅꯤꯡꯑꯦ ꯑꯁ ꯈꯪꯗꯦ ꯂꯧꯕꯅꯤꯡꯕꯈꯛꯇ
ꯁꯦꯗꯜꯁꯨ ꯀꯔꯤꯒꯤ ꯀꯩꯅꯣ ꯑꯦꯡꯀꯜꯕꯨꯠꯁꯨ ꯌꯥꯝ ꯌꯥꯎꯋꯦ ꯑꯁꯤꯒꯤ ꯗ꯭ꯌꯨꯂꯥꯂꯦꯟꯗ
ꯑꯦꯡꯀꯜꯕꯨꯠꯇꯤ ꯀꯅꯥꯅ ꯍꯧꯖꯤꯛꯀꯥꯟꯕꯨ ꯌꯥꯝ ꯁꯥꯕ ꯀꯥꯟ
ꯑꯗꯨ ꯑꯣꯏꯔꯁꯨ ꯈꯔ ꯃꯃꯟꯗꯤ ꯈꯔ ꯀꯩꯅꯣ
ꯀꯥ ꯉꯝꯃꯣꯏꯗ ꯗ꯭ꯌꯨꯂꯥꯂꯦꯟꯒꯤꯗꯤ
ꯁꯀ꯭ꯔꯠꯗꯣ ꯐꯖ ꯐꯖꯕ ꯌꯥꯝ ꯌꯥꯎꯕꯅꯤ ꯑꯗꯨꯒ ꯄꯣꯂꯣ ꯒ꯭ꯔꯥꯎꯟꯒꯤ ꯑꯣꯄꯣꯖꯤꯠꯇꯀꯣ ꯅꯍꯥꯟꯗꯣ ꯁꯀ꯭ꯔꯠ ꯇꯣ ꯐꯖ ꯐꯖꯕ ꯃꯣꯏ ꯌꯥꯝ ꯌꯥꯎꯕꯅꯦꯕ ꯆꯥꯅꯤ ꯌꯥꯡꯈꯩ ꯍꯥꯏꯕ
ꯁꯀ꯭ꯔꯠꯇꯤ ꯑꯩ ꯌꯥꯝ ꯄꯥꯝꯗꯦꯗꯥ
ꯑꯅꯤ ꯂꯧꯔꯗꯤ ꯊ꯭ꯔꯤ ꯍꯟꯗ꯭ꯔꯦꯠ ꯐꯤꯐꯇꯤ ꯂꯧ
ꯗ꯭ꯔꯦꯁꯇꯤ ꯄꯥꯝꯃꯦ ꯐ꯭ꯔꯣꯛ ꯀꯣ ꯏꯆꯝ ꯆꯝꯕ ꯐ꯭ꯔꯣꯛꯇꯣ ꯑꯗꯨꯝ ꯀꯥꯂꯦꯟꯗ ꯍꯥꯞꯄ ꯅꯨꯡꯉꯥꯏꯕꯗꯣ ꯎꯝ ꯃꯨꯊꯠꯈ꯭ꯔꯦ ꯑꯃꯨꯛꯀ ꯏꯊꯣꯛꯀꯦꯔꯣ
ꯑꯗꯣ ꯐꯔꯦ ꯍꯌꯦꯡ ꯑꯃꯨꯛ ꯇꯧꯔꯛꯀꯦ ꯑꯩ ꯂꯥꯏꯔꯤꯛ ꯄꯥꯅꯤꯡꯉꯥꯏ ꯂꯩꯌꯦ
ꯍꯣꯏ ꯍꯣꯏ ꯍꯣꯏ ꯎꯝ ꯊꯝꯃꯦ ꯊꯝꯃꯦ